ꯑꯣ ꯇꯥꯏꯌꯦꯀꯣ
ꯍꯣꯏ ꯇꯥꯏꯌꯦ ꯑꯩꯒꯤ ꯈꯣꯟꯁꯦ ꯄꯤꯛꯄ꯭ꯔꯥ ꯄꯤꯛꯅ ꯇꯥꯔꯤꯕ꯭ꯔꯥ
ꯑꯣ ꯑꯗꯨꯝ ꯄꯤꯛꯑꯦ ꯅꯪꯗꯤ
ꯃꯤꯅ ꯑꯗꯨꯝ ꯍꯥꯏꯌꯦ
ꯑꯣ ꯀꯅꯥꯅ ꯍꯥꯏꯔꯛꯄ꯭ꯔꯣ
ꯑꯇꯣꯞꯄꯅ ꯍꯥꯏꯔꯒ
ꯑꯣ
ꯃꯃꯤꯡ ꯌꯥꯝ ꯄꯜꯍꯟꯅꯤꯡꯕ꯭ꯔꯣ
ꯄꯟꯕ ꯌꯥꯗꯦ
ꯑꯗꯨꯅꯦ
ꯎꯝ ꯀꯗꯥꯏꯂꯩꯒꯦ
ꯂꯩꯌꯦ ꯃꯄꯥꯟꯗ ꯁꯥꯃꯟꯗꯅ ꯊꯣꯛꯂꯛꯑꯦꯕ ꯃꯄꯥꯟꯗ
ꯎꯝ
ꯅꯪꯗꯤ ꯀꯩꯗꯧꯔꯤꯅꯣ
ꯑꯗꯨꯝ ꯍꯤꯞꯄꯒ ꯐꯝꯃꯒ ꯆꯥꯔꯒ ꯊꯛꯑꯒ
ꯎꯝ
ꯑꯗꯨꯝ ꯂꯩꯌꯦ
ꯀꯩ ꯏꯟꯖꯥꯡ ꯆꯥꯒꯦ
ꯑꯩꯈꯣꯏꯒꯤ ꯃꯦꯁꯇ ꯄꯤꯕ ꯍꯋꯥꯏ ꯊꯣꯡꯕ ꯆꯥꯏꯌꯦ ꯑꯇꯣꯞꯄꯗꯤ ꯀꯔꯤꯝ ꯆꯥꯗꯦ
ꯍꯥꯎꯕ꯭ꯔꯣ
ꯑꯗꯨꯝ ꯍꯥꯋꯦ
ꯍꯧꯖꯤꯛꯇꯤ ꯀꯩꯗꯧꯔꯤꯔꯣ
ꯍꯧꯖꯤꯛꯇꯤ ꯈꯪꯗꯦꯅꯦ ꯑꯩꯁꯦ ꯀꯩꯗꯧꯗꯣꯏꯅꯣ ꯁꯨꯃꯥꯏꯅ ꯑꯗꯨꯝ ꯐꯝꯃꯒ ꯃꯇꯝ ꯂꯦꯜꯂꯒ ꯂꯩꯌꯦꯅꯦ
ꯑꯁ ꯑꯈꯣꯏ ꯁꯥꯕꯅ ꯂꯣꯏꯔꯦꯗ
ꯅꯪꯗꯤ ꯀꯩꯗꯧꯗꯣꯏꯅꯣ
ꯑꯩ ꯍꯧꯖꯤꯛꯀꯣ ꯑꯩꯈꯣꯏ ꯀꯩꯅꯣ ꯑꯩꯈꯣꯏꯒꯤ ꯀꯣ ꯑꯦꯛꯖꯥꯝ ꯊꯥꯕꯒꯤ ꯑꯦꯠꯃꯤꯠ ꯀꯥꯔꯠꯇꯣ ꯄꯤꯗꯦ ꯈꯣꯠ ꯇꯦ ꯍꯥꯏꯌꯦ ꯑꯗꯨꯒꯤ ꯉꯥꯡꯅꯕ ꯆꯠꯀꯅꯤ ꯉꯥꯡꯅꯕ ꯆꯠꯀꯦ ꯇꯧꯕ ꯈꯪꯗꯦ
ꯎꯝ
ꯀꯅꯥ ꯍꯥꯏꯕꯤꯅꯣ
ꯈꯪꯗꯦꯗ ꯑꯁꯨꯝ ꯍꯥꯏꯔꯤꯅꯤ ꯉꯍꯥꯟ ꯑꯩꯅ ꯉꯥꯡꯅꯕꯗ
ꯉꯁꯤ ꯂꯧꯕ ꯂꯥꯛꯄꯁꯨ ꯌꯥꯍꯧꯗꯦ
ꯎꯝ ꯑꯩꯗꯤ ꯄꯤꯅꯤꯡꯉꯥꯏ ꯃꯥꯥꯟꯗꯦꯉꯣ꯫
ꯃꯥꯟꯗꯦ꯫
ꯇꯥꯡ ꯀꯨꯟꯅꯤꯗꯅ ꯃꯣꯏꯒꯤ ꯅꯨꯡ ꯍꯥꯌꯦꯡꯅꯦꯒ ꯍꯥꯏꯔ ꯀꯥꯟꯗ ꯄꯤꯗꯅ꯫
ꯑꯥ ꯑꯥ ꯑꯥ ꯑꯩꯈꯣꯏ ꯑꯩꯈꯣꯏꯅ ꯆꯠꯄꯅ ꯐꯤꯐ ꯑꯥ ꯐꯤꯐꯀꯤꯅꯤꯗ꯫
ꯀꯣꯠ ꯀꯤ ꯅꯠꯇ꯭ꯔꯣ?
ꯐꯤꯐꯀꯤ ꯑꯩꯈꯣꯏ ꯆꯥꯏ ꯍꯥꯏꯗꯨꯗꯤ꯫
ꯑꯣ ꯑꯣ ꯑꯣ ꯑꯣ ꯑꯣ ꯒ꯭ꯌꯥꯟ ꯇꯥꯌꯦ ꯒ꯭ꯌꯥꯟ ꯇꯥꯌꯦ꯫
ꯥꯅꯪꯅ ꯁꯨꯕ꯫
ꯑꯥ
ꯑꯁ ꯇꯨꯝꯅꯤꯡꯈ꯭ꯔꯦꯗ꯫
ꯑꯥ ꯇꯨꯝꯅꯤꯡꯈ꯭ꯔꯦ ꯑꯩꯁꯨ ꯌꯥꯝꯅ ꯍꯟꯗꯛꯇꯤ ꯐꯣꯟꯁꯦ ꯅꯥꯀꯟꯗ ꯅꯞꯃꯟꯕꯒꯤ ꯀꯣꯛ ꯆꯤꯛꯄ ꯍꯧꯔꯦꯅꯦ꯫
ꯍꯣꯏ ꯑꯩꯁꯨ ꯇꯧꯋꯦꯕ ꯑꯩ ꯀꯣꯛꯆꯤꯛꯑꯦꯕ ꯑꯗꯣ ꯇꯨꯝꯁꯤꯠꯁꯨ ꯐꯥꯗ꯭ꯔꯦꯕ꯫
ꯑꯁꯦꯡꯕꯅꯦ ꯀꯣꯛ ꯆꯤꯛꯑꯦ ꯐꯥꯒꯤ ꯅꯠꯇꯦ ꯁꯤ ꯀꯣꯛꯄ ꯆꯤꯛ ꯑꯃꯅꯤ꯫
ꯈꯨꯁꯥ ꯑꯃ ꯇꯧꯋꯦ ꯀꯩꯅꯣꯅꯦ ꯑꯗꯒꯤ
ꯑꯣ ꯁꯥꯌꯦ ꯌꯥꯝꯅ ꯁꯥꯕꯁꯨ꯫
ꯅꯪꯗꯤ ꯐꯦꯟ ꯃꯈꯥ ꯂꯩꯕ ꯅꯨꯡꯉꯥꯏꯔꯝꯅꯤꯅꯦ꯫
ꯌꯥꯝ ꯆꯥꯛ ꯑꯦ ꯁꯥꯁꯨꯨ ꯌꯥꯝ ꯁꯥꯌꯦ꯫
ꯑꯁ ꯁꯥꯌꯦꯍꯦ ꯉꯝꯗ꯭ꯔꯦ ꯑꯩ꯫
ꯑꯩꯒꯤꯁꯦ ꯀꯃꯥꯏꯅ ꯇꯧꯗꯣꯏꯅꯣ ꯈꯪꯗ꯭ꯔꯗ ꯂꯥꯏꯔꯤꯛꯁꯨ ꯇꯥꯛꯍꯟꯗꯦ꯫
ꯀꯩꯕꯨ? ꯀꯩꯕꯥ? ꯍꯜꯂꯣ!
ꯑꯣ꯫
ꯀꯩ ꯍꯥꯏꯅꯣ꯫ ꯀꯔꯤ ꯍꯥꯏꯕꯅꯣ?
ꯍꯜꯂꯣ! ꯇꯥꯗꯕ꯭ꯔꯣ?
ꯇꯥꯏꯌꯦ꯫
ꯑꯣ ꯀꯩꯗꯧꯔꯦ?
ꯅꯪꯅꯒ ꯅꯪꯅꯦ ꯇꯠꯄ ꯅꯪꯅ ꯅꯪ ꯅꯈꯣꯟ ꯇꯠꯂꯦꯕ꯫
ꯔꯤꯒ꯭ꯔꯕꯣ?
ꯈꯪꯗꯦ꯫
ꯏꯁꯥꯒꯤꯅꯦ ꯌꯥꯗ꯭ꯔꯤꯁꯦ ꯀꯔꯥꯒꯤꯅꯣ ꯈꯪꯗꯦꯅꯦ꯫
ꯑꯁ ꯇꯨꯝꯅꯤꯡꯈ꯭ꯔꯦꯗ ꯋꯥꯔꯦ꯫
ꯑꯥ
ꯂꯥꯏꯔꯤꯛꯁꯨ ꯀꯔꯤꯝ ꯄꯥꯗ꯭ꯔꯤ꯫
ꯑꯁ ꯄꯥꯗꯦ ꯍꯧꯖꯤꯛꯀꯥꯟꯁꯦ ꯅꯪꯗꯧꯅ꯫
ꯎꯝ ꯎꯝ ꯅꯪꯗꯤ ꯄꯥꯔꯝꯃꯣꯏ ꯅꯪꯗꯤ꯫
ꯎꯝ ꯄꯥꯗꯦ ꯑꯁꯦꯡꯃꯛꯀꯤꯅꯦ꯫
ꯍꯣꯏ
ꯅꯪꯗꯤ ꯅꯆꯤꯟ ꯅꯥꯅꯥꯎ ꯀꯌꯥ ꯁꯨꯨꯒꯦ?
ꯇꯔꯥ ꯁꯨꯋꯦ꯫
ꯑꯣ ꯅꯨꯄꯤ ꯀꯌꯥ ꯅꯨꯄꯥ ꯀꯌꯥ ꯔꯣ꯫
ꯅꯨꯄꯤ ꯃꯉꯥ ꯅꯨꯄꯥ ꯃꯉꯥ
ꯍꯣ ꯅꯪꯅ ꯀꯌꯥ ꯁꯨꯕ
ꯑꯩꯅ ꯈ꯭ꯋꯥꯏ ꯑꯍꯟ
ꯑꯣ ꯑꯩꯒꯤꯗꯤ ꯃꯉꯥꯁꯨꯏꯌꯦ
ꯃꯉꯥ
ꯑꯥ ꯅꯨꯄꯤ ꯉꯥꯛꯇ ꯃꯉꯥꯅꯦ
ꯑꯣ
ꯑꯩꯅ ꯑꯔꯣꯏꯕꯅꯦ
ꯅꯪꯅ ꯇꯣꯟꯕꯅꯤꯅ ꯅꯃꯥ ꯅꯨꯄꯥꯅ ꯅꯨꯡꯁꯤꯕꯤꯔꯅꯤꯅꯦ ꯌꯥꯝ ꯂꯨ ꯇꯧꯕꯤꯔꯝꯅꯤꯅꯦ
ꯈ꯭ꯔꯦ ꯑꯩꯕꯨ
ꯈꯪꯉꯦꯕ ꯌꯥꯝ ꯂꯨ ꯇꯧꯕꯤꯔꯝꯗꯧ ꯃꯥꯜꯂꯦꯕ
ꯎꯝ ꯇꯧꯋꯦ
ꯇꯧꯋꯦ ꯑ ꯇꯧꯋꯤꯗꯨꯗꯤ
ꯎꯝ ꯇꯧꯕꯅ ꯍꯔꯥꯎꯕꯅ ꯑꯩ ꯇꯧꯃꯟꯗꯅꯀꯣ ꯃꯣꯏꯅ ꯑꯩꯕꯨ ꯅꯨꯡꯁꯤꯃꯟꯕꯒꯤ
ꯎꯝ ꯃꯤꯅ ꯇꯧꯋꯦ ꯍꯥꯏꯔꯗꯤ ꯌꯥꯅꯤꯡꯗꯕꯅꯦ ꯃꯤꯁꯤꯀꯣ
ꯉꯔꯥꯡ ꯑꯩꯅ ꯁꯥꯟꯅꯕ ꯅꯨꯄꯥꯁꯤꯡꯗꯣ
ꯀꯥꯅꯅꯣ
ꯈꯪꯗꯦ ꯑꯗꯨꯝ ꯁꯥꯟꯅꯈꯤꯕ ꯅꯨꯄꯥꯁꯤꯡꯗꯣ ꯀꯅꯥ ꯀꯅꯥ ꯅꯣ ꯁꯥꯟꯅꯈꯤꯕꯁꯤꯡꯗꯣ ꯃꯆꯤꯟ ꯃꯅꯥꯎ ꯃꯊꯟꯗ ꯃꯅꯥꯎꯅꯨꯄꯤ ꯑꯃ ꯑꯃꯃꯨꯛꯇ ꯌꯥꯎꯋꯦ ꯍꯥꯏꯕ
ꯢ
ꯑꯩꯅ ꯀꯜꯂꯛꯄꯁꯤꯅ ꯀꯜꯂꯛꯄꯁꯤꯅ
ꯅꯪꯁꯨ ꯃꯅꯥꯎꯅꯨꯄꯤ ꯑꯣꯏꯈ꯭ꯔꯒꯦꯅ ꯍꯥꯏꯈ꯭ꯔꯣꯅꯦ
ꯕꯨꯡꯅ ꯃꯆꯦ ꯃꯆ ꯃꯆꯟꯅꯨꯄꯤ ꯅꯨꯡꯁꯤꯕ ꯉꯥꯛꯇ ꯀꯜꯂꯛꯑꯦ ꯁꯨꯝ
ꯅꯪꯁꯨ ꯅꯅꯥꯎꯅꯨꯄꯥ ꯂꯩꯗꯨꯗꯤ
ꯏꯅꯥꯎꯅꯨꯄꯥꯒ ꯑꯁ ꯑꯗꯨꯅꯦ ꯑꯁꯦꯡ ꯑꯁꯦꯡꯕ ꯅꯠꯇꯦꯗ
ꯑꯣ ꯑꯁꯦꯡꯕ ꯅꯠꯇ꯭ꯔꯁꯨ ꯀꯩꯅꯣꯅꯦ
ꯅꯨꯡꯁꯤꯌꯦ ꯍꯌꯦꯡꯋꯥꯏ ꯑꯗꯨꯕꯨꯗꯤ ꯑꯗꯨꯑꯣꯏꯔꯁꯨ ꯏꯈꯣꯏ ꯏꯃꯥ ꯏꯄꯥꯒ ꯂꯩꯅꯤꯡꯉꯥꯏꯗꯤ ꯅꯠꯇꯦꯅꯦ
ꯎꯝ ꯑꯣꯏꯗꯤ ꯑꯣꯏꯗꯦ
ꯅꯨꯡꯁꯤꯕꯗꯤ ꯁꯔꯨꯛ ꯆꯥꯝꯃꯁꯨ ꯍꯦꯟꯗꯦ ꯑꯗꯨꯝ ꯅꯨꯡꯁꯤ ꯑꯗꯨꯑꯣꯏꯁꯨ ꯍꯌꯦꯡꯋꯥꯏ ꯂꯩꯃꯤꯟꯅꯅꯤꯡꯉꯥꯏ ꯅꯠꯇꯦꯗꯅ
ꯑꯣ ꯑꯗꯨ ꯑꯣꯏꯔꯁꯨ ꯂꯩꯃꯤꯟꯅꯔꯗꯤ ꯑꯗꯨꯝ ꯍꯌꯦꯡꯋꯥꯏ ꯇꯧꯕꯤꯃꯟ ꯈꯪꯉꯣꯏ ꯍꯥꯏꯗꯨꯔꯥ
ꯌꯨꯝꯗꯨꯗ ꯑꯗꯨꯝ ꯑꯩ ꯂꯩꯔꯤꯁꯤꯕꯨ ꯀꯔꯤꯅꯣꯅꯦ ꯅꯠꯇ꯭ꯔꯣ
ꯅꯪꯗꯤ ꯅꯨꯄꯥꯅꯤ ꯀꯩꯅꯣ
ꯑꯩꯅ ꯍꯌꯦꯡꯋꯥꯢ ꯌꯨꯝ ꯇꯧꯗꯣꯏꯅꯦ ꯍꯥꯏꯕ
ꯍꯣꯏ
ꯎꯝ
ꯍꯨꯃꯥꯡ ꯊꯣꯛꯄꯅ ꯂꯣꯏꯔꯦ
ꯎꯝ ꯃꯌꯥꯝ ꯊꯣꯛꯀꯦ
ꯍꯥꯥ
ꯍꯨꯃꯥꯡ ꯌꯥꯝ ꯊꯣꯛꯑꯦꯕ ꯑꯩꯁꯨ
ꯅꯪꯗꯤ ꯐꯦꯟ ꯃꯈꯥ ꯂꯩꯕꯅꯤꯅ ꯈꯔ ꯐꯔꯝꯅꯤꯅꯦ
ꯑꯃꯗꯨꯒꯤ ꯔꯨꯝ ꯆꯪꯉꯨꯅ
ꯑꯩꯁ ꯀꯗꯥꯏꯗꯒꯤ ꯌꯥꯝ ꯂꯥꯎꯔꯒ ꯂꯩꯔꯝ ꯂꯩꯌꯦꯅ
ꯀꯅꯥꯒ ꯑꯃꯗꯤ꯫
ꯑꯦ ꯅꯪ ꯈꯪꯗ꯭ꯔꯣ ꯃꯥ ꯀꯔꯤ ꯀꯔꯤ ꯇꯧꯕ꯭ꯔꯣ ꯂꯥꯎ ꯂꯥꯎꯕꯁꯤ ꯀꯔꯤ ꯃꯔꯝꯒꯤꯅꯪ ꯈꯪꯗꯕ꯭ꯔꯣ?
ꯗꯤ ꯍꯧꯖꯤꯛꯇꯤ ꯀꯩꯗꯧꯒꯦ ꯍꯥꯏꯕ ꯏꯁꯩ ꯊꯥꯕ꯭ꯔꯥ ꯃꯥꯗꯤ ꯁꯤꯔꯦꯜ ꯌꯦꯡꯕ
ꯍꯣꯏ ꯑꯗꯨ ꯌꯦꯡꯉꯣꯗꯣ ꯀꯟꯅ ꯀꯟꯅ ꯊꯥꯔꯤꯅꯤꯅꯦ꯫
ꯎꯝ ꯑꯈꯣꯏ ꯆꯉꯛꯇ ꯅꯤꯉꯥꯏꯅꯦꯅ ꯇꯧꯒꯦꯅ ꯌꯥꯎꯅ ꯇꯧꯏꯖꯥꯔꯣ꯫
ꯑꯣꯏꯔꯝꯗꯧ ꯃꯥꯜꯂꯦ꯫
ꯎꯝ
ꯇꯨꯝꯅꯤꯡꯕꯅ ꯁꯤꯗꯣꯔꯦ ꯀꯣꯛ ꯉꯥꯎꯔꯦ ꯑꯩ꯫
ꯑꯥ ꯍꯥꯢꯗꯤ ꯆꯤꯛꯄꯒꯨꯝꯕ ꯇꯧꯋꯦꯀꯣ?
ꯍꯣꯏ ꯇꯧꯋꯦꯕ꯫
ꯁꯥꯢꯌꯦ ꯌꯥꯝꯅ꯫
ꯎꯝ ꯁꯥꯏꯌꯦ ꯀꯣꯏꯕꯁꯨ ꯆꯠꯅꯤꯡꯉꯦ ꯌꯥꯝꯅ ꯆꯠꯄꯁꯨ ꯐꯪꯗꯦ꯫
ꯀꯥꯏ ꯀꯣꯏꯅꯤꯡꯕꯅꯣ?
ꯑꯁ ꯄꯣꯠ ꯈꯨ ꯂꯩꯅꯤꯡ ꯑꯃ ꯑꯩ ꯍꯧꯖꯤꯛꯀꯥꯟꯁꯦ ꯄꯣꯠꯁꯨ ꯂꯩꯅꯤꯡꯕ꯫ ꯀꯩꯝꯁꯨ ꯂꯩꯇꯕ ꯑꯌꯥ ꯑꯩꯒꯤ ꯌꯨꯝꯁꯦ ꯀꯔꯤꯝ ꯍꯥꯏꯔꯛꯇꯦ ꯍꯥꯏꯕ ꯑꯩꯉꯣꯟꯗ꯫
ꯍꯥꯏꯗꯤ
ꯗꯥꯛꯇꯣ꯫
ꯑꯣ ꯉꯁꯥꯢ ꯑꯩꯁꯨ ꯑꯩꯅ ꯍꯧꯒꯠꯂꯒ ꯏꯄꯥꯅ ꯀꯣꯜ ꯑꯃꯔ ꯑꯍꯨꯝꯔꯛ ꯇꯧꯔꯦ ꯏꯄꯥꯅ ꯑꯗꯨꯗ ꯑꯩ ꯑꯩ ꯄꯥꯏꯈꯠꯄꯤꯗ꯭ꯔꯦꯕ ꯇꯨꯝꯕ ꯅꯨꯡꯉꯥꯏꯃꯟꯕꯒꯤ꯫
ꯊꯦꯡꯅ ꯇꯨꯝꯕꯅꯤꯅꯀꯣ ꯑꯈꯣꯢꯗꯤ꯫
ꯍꯣꯏ
ꯑꯩꯗꯤ ꯊꯦꯡꯅ ꯍꯧꯒꯠꯄꯗꯣ ꯌꯨꯝꯅ ꯉꯥꯡꯉꯤꯕ꯫
ꯑꯁ ꯑꯁ ꯀꯩꯅꯣ ꯑꯩꯈꯣꯏꯁꯨꯅꯤꯅꯦ ꯉꯥꯡꯉꯤ꯫
ꯑꯗꯨꯒꯤ ꯑꯩ ꯄꯥꯏꯈꯠ ꯐꯖꯅ ꯂꯩꯕ ꯁꯥꯕꯅꯦ ꯀꯣꯜ ꯄꯥꯏꯈꯠ ꯇꯕꯒꯤ꯫
ꯍꯣꯏ ꯑꯩꯗꯤ ꯑꯩꯗꯤ ꯑꯃꯨꯛ ꯃꯨꯛ ꯁꯪꯀ ꯇꯧꯔꯗꯤ꯫ ꯑꯩ ꯏꯁꯥ ꯅꯨꯡꯉꯥꯏꯇꯦ ꯑꯩ ꯉꯔꯥꯡ ꯊꯦꯡ ꯇꯨꯝꯕꯒꯤꯅꯦ ꯈꯣꯠꯄꯒꯤꯅꯦ ꯑꯗꯨꯝ ꯍꯥꯢ ꯑꯃꯨꯛ ꯃꯨꯛ ꯍꯥꯏꯌꯦ꯫
ꯎꯝ
ꯑꯃꯨ ꯃꯨꯛ ꯆꯥꯟꯅꯗ꯭ꯔꯗꯤ ꯑꯗꯨꯝ ꯄꯥꯏꯈꯠꯂꯒ ꯅꯣꯔꯃꯦꯜꯒ ꯁꯥꯟꯅꯕ ꯇꯧꯋꯦꯕ꯫
ꯎꯝ
ꯁꯥꯢꯌꯦ ꯉꯝꯗ꯭ꯔꯦ꯫
ꯑꯧ ꯁꯥꯏꯌꯦ꯫
ꯁꯥꯏꯌꯦ ꯁꯥꯏꯌꯦ꯫
ꯁꯥꯌꯦ ꯁꯥꯏꯌꯦ ꯌꯥꯝ ꯁꯥꯏꯌꯦ꯫ ꯅꯪꯗꯤ ꯀꯩ ꯂꯝꯗꯒꯤꯅꯣ?
ꯑꯩ ꯑꯥꯠ ꯃꯅꯤꯡꯗꯒꯤꯅꯦ꯫
ꯑꯣ ꯃꯈꯥ ꯂꯩꯀꯥꯏꯗꯒꯤꯀꯣ?
ꯍꯣꯏ ꯃꯈꯥ ꯂꯩꯀꯥꯏ꯫
ꯑꯣ ꯑꯩꯅ ꯑꯋꯥꯡ ꯂꯩꯀꯥꯏꯗꯩꯅꯦ ꯏꯕꯥꯟꯅꯤ ꯅꯣꯡꯃ ꯊꯦꯡꯅꯁꯤꯅ꯫
ꯑꯣ ꯑꯗꯣ ꯑꯩꯅ ꯁꯥꯟꯅꯕ ꯑꯃꯗꯨꯗꯤ ꯃꯅꯤꯡ ꯂꯩꯀꯥꯏꯅꯦ꯫
ꯅꯥ ꯃꯅꯤꯡ ꯂꯩꯀꯥꯏ
ꯑꯩꯈꯣꯏꯒꯤ ꯃꯅꯤꯡ ꯂꯩꯀꯥꯏ꯫
ꯑꯣ ꯑꯣ ꯏꯃꯥꯟꯅꯕꯤ ꯔꯨꯝꯃꯦꯠꯀꯤ ꯏꯃꯥꯟꯅꯕꯗꯨꯔ
ꯅꯠꯇꯦ ꯅꯠꯇꯦ ꯑꯩꯅ ꯑꯍꯥꯟꯕ ꯁꯥꯟꯅꯕꯗꯣ ꯅꯪꯒꯤ ꯃꯤꯗꯣ
ꯈꯪꯗꯕ꯭ꯔꯥ
ꯈꯪꯗꯦ
ꯍꯣꯏ ꯍꯣꯔꯦꯟ ꯍꯥꯏꯔꯛꯑꯥꯒꯦ ꯑꯗꯨꯗꯤ
ꯎꯝ
ꯑꯦꯝꯅ ꯍꯧꯕ ꯂꯝꯗꯣ ꯍꯥꯏꯕꯅꯦ ꯑꯩꯅ
ꯈꯪꯗꯦ ꯈꯪꯗꯦ
ꯑꯣ ꯑꯩ ꯈꯣꯟ ꯆꯥꯎꯕ꯭ꯔꯣ ꯍꯧꯖꯤꯛꯇꯤ
ꯑꯥꯎ ꯈꯤꯇꯪ ꯆꯥꯎꯔꯛꯑꯦ
ꯍꯧꯖꯤꯛꯇ
ꯎꯝ
ꯑꯩꯅ ꯁꯨꯃꯥꯏꯅ ꯉꯥꯡꯕꯒꯤꯅꯦ
ꯎꯝ ꯍꯨꯃꯥꯡꯁꯨ ꯌꯥꯝ ꯁꯧꯑꯦ ꯁꯦꯛꯁꯟ ꯊꯣꯛꯑꯦ ꯍꯛꯆꯥꯡꯁꯨ ꯌꯥꯝ ꯃꯣꯠꯃꯣꯠ ꯇꯩꯔꯦ
ꯅꯪꯔꯣ ꯀꯔꯝ ꯍꯥꯏꯅ ꯃꯣꯠꯃꯣꯠ ꯇꯩ ꯅꯪ ꯅꯨꯡꯇꯤꯒꯤ ꯏꯔꯨꯗꯕ꯭ꯔꯣ
ꯍꯨꯃꯥꯡ ꯊꯣꯛꯄꯒꯤ ꯃꯣꯃꯣꯠ ꯇꯩꯕ ꯍꯥꯏꯕ
ꯑꯣ ꯑꯗꯨꯗꯤ ꯃꯍꯧꯁꯥꯅꯤꯗ ꯏꯃꯥꯟꯅꯕꯤ
ꯑꯧ
ꯑꯗꯨ ꯑꯩ ꯍꯣꯔꯦꯟꯅꯀꯣ ꯅꯪꯉꯣꯟꯗ ꯂꯥꯏꯒꯤ ꯃꯇꯥꯡꯗ ꯈꯥꯔ ꯍꯪꯉꯛꯀꯦ ꯅꯪ ꯇꯧꯕꯤꯌꯨꯀꯣ
ꯑꯥ ꯉꯔꯥꯡꯁꯨ ꯏꯃꯥꯟꯅꯕꯤ ꯑꯅꯣꯏꯕꯤꯗꯨ ꯂꯥꯛꯑꯝꯕꯅꯦ ꯑꯩꯅ ꯀꯣꯜ ꯁꯥꯟꯅꯃꯟꯕꯒꯤ ꯑꯩ ꯍꯣꯔꯦꯟ ꯂꯥꯛꯑꯥꯒ ꯌꯦꯡꯉꯒꯦꯀꯣ ꯍꯥꯏꯔ ꯊꯗꯣꯛꯈ꯭ꯔꯥꯕꯅꯦ
ꯑꯣ
ꯅꯨꯡꯗꯤ ꯅꯨꯡꯉꯥꯏꯇ꯭ꯔꯦ ꯑꯩꯁꯨ ꯊꯕꯛ ꯌꯥꯝ ꯆꯤꯟꯕꯤ ꯁꯥꯔꯦ ꯂꯥꯏꯔꯤꯛꯀ ꯑꯝ ꯆꯪꯗꯕꯤ ꯄꯨꯔꯥ ꯍꯧꯖꯤꯛꯀꯥꯟꯁꯦ ꯈꯪꯗꯦ
ꯁꯥꯕꯅ ꯂꯣꯏꯔꯦ ꯑꯩ ꯉꯝꯗ꯭ꯔꯦ ꯏꯃꯥꯟꯅꯕꯤ
ꯏꯃꯥꯟꯅꯕꯤ ꯋꯥ ꯑꯃ ꯍꯥꯏꯔꯛꯀꯦꯅ
ꯍꯥꯏꯔꯛꯑꯣ
ꯑꯩꯒꯤꯗꯣ
ꯑꯧ
ꯀꯩꯅꯣꯗ ꯑꯥ ꯁꯤ ꯁꯤ ꯀꯔꯤ ꯀꯩ ꯀꯧꯕ꯭ꯔꯥ ꯅꯍꯥꯟ ꯑꯩ ꯅꯥꯕꯗꯣ
ꯑꯧ ꯑꯧ ꯈꯪꯉꯦ
ꯃꯍꯤꯗꯣ ꯊꯣꯛꯂꯛꯇꯦ ꯑꯗꯨꯒ ꯃꯍꯤꯗꯣ ꯃꯊꯟꯇ ꯎꯝ ꯄꯥꯗꯥꯔꯛꯑꯦ
ꯑꯦ ꯅꯠꯇ꯭ꯔꯒ ꯃꯅꯨꯡ ꯆꯪꯈ꯭ꯔꯖꯥꯠꯂꯣ
ꯃꯁꯥꯅ ꯆꯪꯖꯈ꯭ꯔꯕ ꯃꯥꯜꯂꯦꯕ
ꯑꯗꯨꯒ ꯅꯪꯅ ꯈꯪꯗꯕ ꯃꯇꯝꯗ ꯀꯩ ꯀꯩꯅꯣ ꯇꯧꯔꯛꯄ ꯄꯣꯈꯥꯏꯔꯛꯄ
ꯈꯪꯗꯦ ꯃꯥꯏꯁꯦ ꯈꯔꯗꯤ ꯂꯩꯌꯤꯕꯀꯣ ꯑꯗꯨꯁꯨ ꯄꯥꯛ ꯂꯩ ꯂꯩꯇꯦꯕ ꯈꯔ ꯄꯤꯝꯄꯜꯀꯨꯝꯕ ꯇꯥꯏꯞꯇ ꯈꯥꯔ ꯂꯩꯔꯒ ꯈꯪꯗꯦ
ꯅꯠꯇ꯭ꯔꯒ ꯑꯝ ꯑꯥ ꯃꯅꯨꯡꯗ ꯆꯨꯞꯇꯠꯈ꯭ꯔꯕ ꯅꯠꯇ꯭ꯔꯒ ꯃꯁꯥꯅ ꯈꯪꯗꯅ ꯑꯗꯨꯝ ꯀꯩꯅꯣ ꯇꯧꯔꯖꯥꯠꯂꯣ
ꯈꯪꯗꯦꯅꯦ ꯑꯣ ꯅꯪ ꯑꯩꯒꯤ ꯅꯨꯄꯥꯒ ꯋꯥꯔꯤ ꯁꯅꯗꯕ ꯀꯨꯏꯔꯦ ꯑꯩꯗꯤ ꯍꯧꯖꯤꯛꯀꯥꯟꯁꯦ
ꯍꯣꯏ ꯍꯣꯏ ꯍꯣꯏ ꯉꯔꯥꯡꯗꯤ ꯁꯥꯟꯅꯗꯦꯀꯣ
ꯁꯥꯟꯅꯗ꯭ꯔꯦ ꯑꯗꯨꯝ ꯁꯥꯟꯅꯕꯤꯗ꯭ꯔꯦ ꯉꯔꯥꯡ ꯅꯨꯡꯗꯥꯡ ꯑꯊꯦꯡ ꯑꯣ ꯃꯁꯨꯃꯥꯏꯅ ꯇꯧꯕ ꯑꯩꯅ ꯍꯦꯛꯁꯇ ꯀꯥꯈꯠꯂꯛꯄꯒꯅꯦ ꯈꯪꯕ꯭ꯔꯥ ꯃꯥꯖꯦ ꯃꯦꯁꯦꯁ ꯊꯥꯔꯛꯑꯦꯕ ꯃꯤꯀꯞ ꯊꯣꯛꯂꯛꯄꯒꯤ ꯗꯥꯎ ꯈꯨꯌꯥꯗꯣ
ꯑꯗꯨꯑꯣꯏꯔꯁꯨ ꯁꯥꯟꯅꯗꯤ ꯁꯥꯟꯅꯕ ꯅꯠꯇ꯭ꯔꯣ ꯀꯕꯛ ꯀꯕꯛ ꯑꯩꯗꯤ ꯁꯥꯟꯅꯕ꯭ꯔꯣ
ꯁꯥꯟꯅꯗꯦ ꯑꯩ ꯍꯥꯏꯕꯗꯤ ꯑꯩꯅ ꯍꯥꯏꯅꯤꯡꯉꯤꯕꯗꯨꯅ ꯑꯗꯨ ꯁꯦꯟꯇꯣ ꯅꯠꯇꯦ ꯁꯥꯟꯅꯩꯌꯦꯕꯀꯣ ꯑꯩꯅ ꯍꯥꯏꯕꯗꯤ ꯎꯝ ꯑꯩꯅ ꯑꯗꯨꯝ ꯇꯧꯕꯤꯌꯦ ꯅꯍꯥꯟꯒꯩꯗꯤ ꯅꯨꯡꯊꯤꯜꯗ ꯀꯩꯗ ꯑꯗꯨꯝ ꯇꯧꯕꯤꯌꯦꯅ
ꯍꯣꯏ ꯅꯪ ꯅꯪꯗꯤ ꯍꯧꯖꯤꯛꯀꯥꯟꯗꯤ ꯌꯥꯝꯅ ꯆꯤꯟꯈ꯭ꯔꯕꯒꯤ
ꯎꯝ ꯑꯗꯨꯒꯤ ꯑꯗꯣ ꯉꯔꯥꯡꯁꯦ ꯌꯥꯝ ꯅꯣꯛꯅꯤꯡꯉꯦꯕ ꯍꯨꯡ ꯍꯨꯡ ꯑꯩꯅ ꯍꯦꯛ ꯀꯥꯈꯠꯂꯛꯄꯒ ꯃꯥꯁꯦ ꯃꯤꯁꯦꯁ ꯊꯥꯔꯛꯑꯦ ꯍꯣꯏ ꯑ ꯍꯠ ꯍꯧꯒ ꯇꯨꯝꯂꯕ꯭ꯔꯣ ꯍꯧꯒꯠꯂꯕ꯭ꯔꯣ ꯊꯥꯔꯛꯑꯦꯕ ꯃꯥꯁꯦ ꯑꯗꯨꯒ ꯑꯩꯅ ꯑꯩ ꯀꯣꯜ ꯁꯠ ꯇꯧꯔꯦ ꯑꯗꯨꯗꯨꯒ ꯑꯩꯗꯤ ꯇꯨꯝꯗ꯭ꯔꯤ ꯈꯣꯠꯇ꯭ꯔꯤ ꯁꯨꯝ ꯍꯥꯏ ꯃꯥꯁꯦ ꯄꯨꯡ ꯃꯔꯤ ꯃꯈꯥꯏꯕꯨꯛ ꯇꯨꯝꯗꯕꯤ ꯂꯩꯕꯅꯦ
ꯎꯝ
ꯃꯔꯤ ꯃꯈꯥꯏꯕꯧ ꯇꯨꯝꯕ ꯌꯥꯗ꯭ꯔꯦ ꯍꯥꯏꯌꯦ ꯑꯗꯨꯒ ꯑꯗꯨꯕꯧ ꯂꯩꯔꯦ
ꯎꯝ ꯏꯃꯥꯟꯅꯕꯤ ꯑꯩ ꯁꯥꯕ ꯂꯣꯏꯔꯦ ꯍꯨꯃꯥꯡ ꯀꯥꯡꯕꯗ ꯂꯣꯏꯔꯦ
ꯑꯣ ꯃꯅꯨꯡꯗ ꯑꯃꯨꯛ ꯂꯥꯛꯈ꯭ꯔꯣ ꯑꯩ ꯑꯃꯨꯛ ꯊꯣꯛꯀꯦ
ꯑꯩ ꯑꯃꯨꯛꯀ ꯇꯧꯔꯛꯀꯦ ꯂꯥꯁꯇ ꯑꯦ ꯑꯩ ꯅꯠꯇꯦ ꯑꯥ
ꯀꯩ ꯍꯥꯏꯕ